ꯍꯜꯂꯣ
ꯇꯥꯔꯕꯣ ꯇꯥꯔꯦ ꯇꯥꯔꯦ ꯇꯥꯔꯦ ꯑꯩꯖꯨ
ꯆꯥꯛ ꯊꯣꯡꯉꯣꯏꯗ꯭ꯔꯣ ꯆꯥꯛ
ꯑꯩ ꯆꯥꯛ ꯊꯣꯡꯕ ꯂꯣꯏꯔꯦ
ꯏꯁ ꯌꯥꯝ ꯊꯨꯏꯅꯥ
ꯑꯈꯣꯏꯗꯤ ꯉꯜꯂꯦ ꯅꯪ ꯈꯪꯉꯤ ꯅꯠꯇ꯭ꯔꯥ
ꯑꯩꯈꯣꯏ ꯆꯥꯛ ꯊꯣꯡꯗ꯭ꯔꯤ
ꯍꯦꯟꯖꯥꯡꯗꯣ ꯑꯩꯅ ꯁꯧꯒ꯭ꯔꯤ ꯈꯛꯇꯪ ꯊꯣꯡꯉꯕꯥ ꯑꯗꯨꯒ ꯉꯁꯥꯏꯒꯤ ꯇꯨꯡꯍꯟ ꯕꯤ ꯑꯉꯧꯕ ꯂꯩꯕ
ꯎꯝ
ꯑꯗꯨꯒ ꯃꯣꯔꯣꯛꯀ ꯃꯦꯠꯂꯒ ꯑꯣꯏꯅ ꯆꯥꯔꯅꯤ ꯑꯇꯩ ꯗ ꯑꯇꯩ ꯍꯥꯞꯄꯔꯣꯏ
ꯅꯣꯏꯗꯤ
ꯑꯩꯈꯣꯏꯗꯤ ꯉꯁꯥꯏ ꯃꯣꯏꯒꯤ ꯁꯪꯒꯥꯕꯩ ꯍꯦꯟꯖꯥꯡ ꯈꯔ ꯂꯩ ꯑꯗꯨꯗꯨꯒ ꯆꯥꯛ ꯆꯥꯛ ꯈꯔ ꯊꯣꯡꯉꯅꯤ ꯆꯥꯛ ꯑꯁꯥꯕ ꯑꯗꯨꯒ ꯆꯥꯅꯔꯅꯤ ꯑꯩꯈꯣꯏꯕꯥꯖꯨ ꯆꯥꯛ ꯆꯥꯅꯤꯡꯗꯦ ꯍꯥꯏ ꯑꯩꯖꯨ ꯉꯁꯥꯏ ꯍꯤꯟꯖꯥꯡ ꯍꯤꯟꯖꯥꯡꯗꯣ ꯍꯥꯎꯋꯦꯕ ꯉꯁꯥꯏꯗꯣ ꯉꯔꯤꯟꯈꯥꯒ ꯂꯣꯏ ꯍꯥꯎꯋꯦ ꯐꯖꯅ ꯆꯁꯤ ꯕꯅꯦ ꯑꯩꯖꯨ ꯑꯗꯨ ꯑꯁ ꯆꯥꯛ ꯀꯌꯥ ꯂꯥꯝꯗꯦ ꯑꯗꯨꯗꯩ ꯑꯣꯛ ꯃꯔꯤꯟ ꯑꯃꯨꯛ ꯆꯥꯔꯛꯑꯦꯕꯥ
ꯎꯝ
ꯑꯗꯨꯗꯨꯅ ꯆꯥꯛ ꯀꯌꯥ ꯂꯥꯝꯕ ꯑꯣꯏ
ꯀꯔꯤ ꯅꯠꯇꯦ ꯁꯪꯒꯥꯕꯒꯤ ꯆꯥꯛ ꯆꯥꯕ ꯂꯣꯏꯔꯒ ꯑꯣꯛ ꯃꯔꯤꯟꯖꯨ ꯑꯃꯨꯛ ꯆꯥꯔꯤꯕ
ꯎꯝ ꯑꯣꯛ ꯃꯔꯤꯟ ꯅꯨꯡꯗꯥꯡ ꯋꯥꯏꯔꯝꯗꯅꯤꯗ ꯑꯗꯨꯗꯤ ꯄꯨꯡ ꯃꯔꯤ ꯃꯉꯥ ꯑꯗ꯭ꯋꯥꯏꯗꯅꯤ
ꯕꯦꯃꯥ ꯑꯍꯤ ꯍꯤ
ꯑꯩꯗꯤ ꯌꯥꯝ ꯆꯥꯗꯦꯗ ꯑꯅꯤꯔ ꯑꯍꯨꯝꯂ ꯈꯇꯪ ꯆꯥꯏꯌꯦ ꯑꯃ ꯅꯪꯉꯣꯟ ꯗ ꯑꯃ ꯅꯣꯏ ꯂꯝꯕꯤꯅꯦꯅ ꯐꯣꯇꯣ ꯊꯥꯔꯛꯄ ꯃꯤ ꯌꯥꯎꯕ꯭ꯔꯥ ꯑꯩ ꯋꯥꯔꯤꯁꯦ ꯑꯗꯨꯗꯨꯅ ꯑꯗꯨꯗꯣ ꯂꯥꯛꯑꯦ
ꯎꯝ
ꯑꯗꯨꯗꯣ ꯂꯥꯛꯑꯒ ꯑꯥ
ꯑꯗꯨ ꯅꯨꯃꯤꯠꯇꯨꯗ ꯂꯥꯛꯏꯔꯣ ꯉꯁꯤ ꯂꯥꯛꯏꯔꯣ
ꯏ
ꯃꯣꯏ ꯃꯥꯅ ꯊꯥꯔꯛꯄꯗꯤ ꯉꯔꯥꯡꯅꯦ
ꯍꯣꯏ ꯃꯥ ꯉꯔꯥꯡ ꯁꯤꯒꯤ ꯀꯩꯅꯣꯗ ꯂꯥꯛꯑꯦꯗꯅ ꯃꯣꯏꯗ ꯂꯦꯛꯅꯤ ꯂꯥꯛꯑꯒ ꯑꯗꯨꯗꯣ ꯉꯁꯤꯗꯣ ꯃꯥꯒ ꯀꯩꯅꯣꯒ ꯃꯣꯏꯒ ꯒꯥꯔꯤꯗ ꯒꯥꯔꯤ ꯑꯆꯧꯕꯗ ꯂꯥꯛꯑꯦ ꯑꯦ ꯑꯗꯨꯒ ꯃꯣꯏꯖꯨ ꯃꯣꯏꯔꯥꯡ ꯀꯣꯏꯔꯨꯖꯦꯅ
ꯑꯣ ꯉꯔꯥꯡ ꯂꯦꯛꯑꯦꯕ ꯃꯣꯏꯗꯣ ꯑꯥꯗꯥ
ꯎꯝ ꯎꯝ
ꯎꯝ
ꯑꯗꯨꯗꯨꯒ ꯉꯁꯤꯅ ꯃꯣꯏꯔꯥꯡ ꯃꯣꯏꯔꯥꯡ ꯃꯣꯏꯔꯥꯡ ꯀꯣꯏꯔꯨꯁꯤꯅ ꯂꯥꯛꯑꯦ ꯑꯗꯨꯗ ꯑꯩ ꯊꯣꯛꯂꯛꯄ ꯌꯥꯒꯗ꯭ꯔꯥ ꯊꯣꯛꯂꯛꯑꯣ ꯍꯥꯏꯌꯦ ꯑꯗꯨ ꯊꯣꯛꯂꯛꯑꯦ ꯑꯩꯒ ꯑꯩꯈꯣꯏ ꯏꯅꯥꯎꯄꯤ ꯀꯩꯅꯣ ꯀꯩꯅꯣꯒ ꯊꯣꯛꯂꯛꯑꯦꯕ ꯃꯤꯡ ꯑꯗꯨꯗꯨꯒ
ꯃꯣꯏ ꯑꯅꯤ ꯂꯥꯛꯑꯦ
ꯃꯣꯏ ꯑꯍꯨꯝ ꯂꯥꯛꯑꯦ ꯑꯥ ꯃꯣꯏꯗꯣ ꯑꯩꯅ ꯑꯣꯛ ꯃꯔꯤꯟ ꯂꯩꯔꯒ ꯄꯤꯖꯕ ꯂꯨꯄꯥ ꯆꯅꯤꯒꯤ
ꯎꯝꯍꯨ
ꯑꯗ ꯅꯪꯅ ꯁꯤ ꯃꯣꯏꯔꯥꯡ ꯂꯥꯛꯄꯩ ꯍꯥꯏꯔꯦ ꯑꯩꯈꯣꯏꯅ ꯅꯍꯥꯟꯃꯨꯛ ꯆꯥꯔꯨꯕ ꯃꯐꯝꯗꯣ
ꯎꯝ ꯎꯝ
ꯗꯣ ꯈꯛ ꯄꯤꯖꯔꯦ ꯑꯗꯨꯒ ꯁꯦꯟꯗ꯭ꯔꯥꯗ ꯉꯥꯏꯍꯥꯛ ꯐꯝꯃꯨꯔꯦ ꯎꯝ ꯁꯦꯟꯗ꯭ꯔꯥꯗ ꯉꯍꯥꯛ ꯐꯝꯃꯨꯔꯦ ꯑꯗꯨꯗꯨꯒ ꯍꯜꯂꯛꯑꯦ ꯃꯥꯅ ꯃꯥꯅꯁꯨ ꯍꯥꯏꯔꯛꯑꯦ ꯅꯪꯉꯣꯟꯗ ꯅꯪ ꯂꯥꯛꯀꯗ꯭ꯔꯥ ꯍꯪꯉꯦꯌꯦ ꯃꯟꯗꯦꯗꯣ ꯃꯥ ꯑꯩ ꯂꯥꯛꯑꯗꯤ ꯅꯪ ꯂꯥꯛꯀꯅꯤ ꯍꯥꯏꯌꯦ ꯌꯦ
ꯎꯝ
ꯅꯨꯡꯉꯥꯏꯔꯦ ꯑꯩꯅ ꯑꯧ ꯃꯥꯅ ꯁꯤ ꯍꯥꯏꯔꯛꯑꯦ ꯍꯥꯏꯕ ꯑꯩꯅ
ꯄꯥꯎꯗ
ꯑꯥ ꯃꯣꯏ ꯃꯣꯏ ꯍꯣꯏ ꯃꯥꯏꯔꯦꯟ ꯃꯔꯤ ꯁꯦꯕꯣꯠ ꯃꯔꯤꯗꯣ
ꯎꯝ ꯑꯗꯨ ꯍꯥꯏꯔꯒ ꯃꯟꯗꯦꯗꯨꯗ ꯀꯩꯅꯣ ꯑꯣꯠꯁ ꯂꯩꯔꯨꯁꯦ
ꯚꯥꯏ ꯋꯥꯟꯒꯦꯠ ꯋꯥꯟꯗꯣ
ꯎꯝ
ꯀꯅꯥꯒꯤꯅꯣ ꯅꯪꯒꯤꯔꯣ
ꯑꯩꯒꯤ ꯍꯣꯏ ꯍꯧꯔꯒꯦ ꯑꯣꯠꯁꯅꯦ ꯆꯤꯌꯥꯁꯤꯠꯅꯦ
ꯁꯤꯁ
ꯂꯩꯗꯣꯏꯁꯦ ꯑꯗꯒꯤ ꯈꯣꯏꯍꯤꯗꯣ ꯌꯨꯝꯗ ꯂꯩꯕꯁꯤ ꯆꯥꯅꯤꯡꯗꯦꯕ ꯃꯣꯏ ꯈꯣꯏꯍꯤꯗꯣ ꯑꯣꯏꯅ ꯂꯩꯁꯤꯔꯥ ꯈꯪꯗꯦ ꯀꯧꯇꯥꯒꯤꯗ
ꯅꯣꯏ ꯅꯪ ꯆꯝꯄ꯭ꯔꯥꯒ ꯂꯩꯔꯅꯤ
ꯆꯝꯄ꯭ꯔꯥꯗꯤ ꯑꯩꯈꯣꯏ ꯄꯥꯜꯂꯤ ꯀꯩꯅꯣ
ꯑꯥ ꯃꯤꯗꯤ ꯅꯦꯆꯨꯔꯦꯜ ꯇꯧꯔꯅꯤ ꯆꯃꯄ꯭ꯔꯥ ꯑꯗꯣ ꯅꯪ ꯑꯌꯨꯛꯇ ꯊꯛꯇꯣꯏꯔꯣ ꯈꯣꯏꯍꯤ ꯈꯣꯏꯍꯤꯒ ꯆꯝꯄ꯭ꯔꯥꯒ ꯇꯧꯔꯒ ꯑꯌꯨꯛ ꯊꯛꯇꯣꯏꯔꯣ ꯅꯪꯕꯣ
ꯅꯠꯇꯦ ꯑꯩꯗꯤ ꯈꯣꯏꯍꯤ ꯍꯥꯏ ꯑꯗꯨ ꯀꯩꯅꯣꯒꯤꯅꯤ ꯀꯩꯅꯣ ꯑꯣꯠꯁꯇ ꯍꯥꯞꯄꯒꯤꯅꯦ
ꯍꯥꯎꯕ꯭ꯔꯣ ꯈꯣꯏꯍꯤꯗꯣ
ꯍꯥꯎꯋꯦ ꯍꯥꯎꯋꯦ ꯍꯥꯏꯁꯤꯅꯦ ꯃꯣꯏꯅ ꯑꯩ ꯆꯥꯗ꯭ꯔꯤ ꯑꯝꯇ ꯇꯦꯁ ꯇꯧꯗꯣꯏꯅꯦ ꯍꯥꯏꯗꯤ ꯃꯣꯏꯅ ꯍꯥꯞꯄꯗꯣ ꯍꯥꯏꯔꯛꯑꯣ
ꯍꯥꯏꯔꯛꯑꯣ ꯑꯗꯨꯝ ꯍꯥꯏꯔꯛꯑꯣ
ꯑꯣꯠꯁꯅꯦ ꯑꯣꯠꯁꯇꯨ ꯨꯖꯨ ꯑꯃ ꯔꯣꯂꯔ ꯑꯣꯠꯁ ꯍꯥꯏꯕꯗꯣ
ꯑꯥ
ꯑꯗꯨꯗꯣ ꯑꯣꯏꯅ ꯍꯥꯏꯗꯤ ꯑꯗꯨꯅ ꯈꯔ ꯊꯥꯏꯗꯅ ꯑꯗꯨꯗꯨꯅ ꯀꯨꯏꯅ ꯑꯗꯨꯝ ꯄꯨꯛꯁꯦ ꯊꯜꯂꯒ ꯂꯩꯌꯦ ꯈꯪꯕ꯭ꯔꯥ ꯑꯗꯨꯒ ꯐꯥꯏꯕꯔ ꯐꯥꯏꯕꯔꯁꯨ ꯌꯥꯎꯋꯦ ꯄ꯭ꯔꯣꯇꯤꯟꯁꯨ ꯑꯗꯨꯅ ꯋꯥꯡꯉꯦꯕ ꯈꯪꯕ꯭ꯔꯥ
ꯐꯥꯏꯕꯔꯕꯨꯗꯤ ꯌꯥꯎꯋꯤꯅꯦ ꯑꯣꯠꯁꯦ ꯐꯥꯏꯕꯔꯅꯦꯕ ꯑꯗꯨꯏꯒꯤꯅꯦꯕ
ꯑꯗꯣ ꯆꯥꯡꯗꯣ ꯍꯦꯟꯅ ꯌꯥꯎꯋꯦ ꯍꯥꯏ ꯍꯧꯖꯤꯛꯀꯤꯗꯨꯅ ꯑꯗꯨꯅ ꯀꯥꯟꯅꯕꯁꯦ ꯍꯧꯖꯤꯛꯀꯤꯗꯨꯅ ꯍꯦꯜꯂꯦꯕ ꯑꯗꯨꯏꯅꯦ ꯃꯃꯜ ꯇꯥꯡꯉꯤꯗꯣ
ꯎꯝ ꯑꯃ ꯋꯥꯟ ꯑꯠ ꯇꯤ ꯄꯤꯕꯗꯨꯔꯣ ꯇꯨꯑꯦꯠꯇꯤꯗ ꯊꯗꯣꯛꯑꯦ ꯍꯥꯏꯕꯗꯣ
ꯅꯠꯇꯦ ꯅꯠꯇꯦ ꯑꯗꯨ ꯑꯗꯨ ꯅꯠꯇꯦ ꯕꯥꯢ ꯕꯥꯢ ꯋꯥꯟ ꯒꯦꯠ ꯋꯥꯟꯗꯨꯗ ꯊ꯭ꯔꯤ ꯅꯥꯏꯟꯇꯤ ꯄꯤꯑꯕ ꯕꯥꯏ ꯋꯥꯟꯗ ꯑꯃꯗ
ꯊ꯭ꯔꯤ ꯅꯥꯏꯟꯇꯤ ꯑꯩ ꯅꯍꯥꯟ ꯂꯩꯔꯛꯄꯗ ꯊ꯭ꯔꯤ ꯍꯟꯗ꯭ꯔꯦꯠ ꯄꯤ ꯑꯃꯗ
ꯎꯝ ꯑꯗꯨ ꯊ꯭ꯔꯤ ꯅꯥꯏꯟꯇꯤ ꯄꯤꯌꯦꯕ ꯍꯧꯖꯤꯛꯀꯤꯁꯤꯅ
ꯑꯗꯣ ꯊ꯭ꯔꯤ ꯍꯟꯗꯔꯤꯠꯇ ꯄꯤꯔꯒ ꯑꯃ ꯐꯪꯗꯣꯏꯕ
ꯑꯅꯤ ꯑꯅꯤ
ꯍꯣꯏ ꯑꯗꯨꯅꯦ ꯍꯥꯏꯖꯦ ꯑꯩꯅꯗꯤ ꯊꯔꯤ ꯍꯟꯗꯠꯇ ꯄꯤꯔꯒ ꯑꯃ ꯑꯃ ꯕꯥꯏ ꯋꯥꯟ ꯒꯦꯠꯋꯥꯟ ꯐꯥꯎ ꯑꯗꯣ ꯅꯪꯗꯣ ꯭ꯔꯥꯝꯗꯤ ꯀꯌꯥ ꯑꯣꯏꯒꯦ
ꯋꯥꯟ ꯀꯦꯖꯤ
ꯌꯥꯝꯃꯦ ꯀꯨꯏꯖꯠꯅꯤꯌꯦ
ꯎꯝ ꯑꯗꯨꯅ ꯑꯩꯅ ꯈꯜꯂꯤꯁꯦ ꯅꯪꯒ ꯑꯩꯒꯁꯦ ꯑꯣꯠꯁꯇꯣ ꯕꯥꯏ ꯋꯥꯟ ꯕꯥꯏ ꯋꯥꯟ ꯑꯃꯃꯝ ꯅꯦꯛꯔꯀꯥꯟꯗ ꯃꯤꯛꯁ ꯇꯧꯁꯤꯔꯥ ꯑꯗꯨꯅ ꯑꯃꯇꯪ ꯑꯃꯇꯪꯗꯨꯅ ꯑꯗꯨꯝ ꯌꯥꯔꯗ꯭ꯔꯥ ꯑꯩꯗꯤ ꯑꯅꯤ ꯑꯗꯨꯝ ꯂꯩꯅꯤꯡꯉꯦ ꯑꯩꯅ ꯍꯥꯏꯔꯤꯁꯤꯗꯩꯅꯦ ꯃꯈꯜ ꯑꯅꯤ ꯂꯩꯔꯦꯗꯅ ꯑꯗꯨꯒ ꯑꯃꯃꯝ ꯌꯦꯟꯅꯁꯤꯔꯥ ꯍꯥꯏꯕ
ꯎꯝ
ꯌꯥꯗ꯭ꯔꯣꯗꯨꯖꯥ
ꯌꯥꯏꯗꯨꯁꯨ
ꯑꯅꯤ ꯂꯩꯔꯒ ꯑꯃꯃꯝ ꯌꯦꯟꯅꯕ ꯑꯥ ꯄꯤꯅꯠ ꯕꯇꯔꯗꯨꯁꯨ ꯂꯩꯅꯤꯡꯉꯦ
ꯄꯤꯅꯠ ꯕꯇꯔꯗꯣ ꯅꯥꯡ ꯕ꯭ꯔꯦꯗꯠꯇꯒ ꯆꯥ ꯉꯝꯒꯗ꯭ꯔꯣ ꯕ꯭ꯔꯦꯗꯁꯤꯁꯨ ꯀꯔꯝꯕ ꯕ꯭ꯔꯦꯟꯗ ꯐꯔꯤꯅꯣ
ꯅꯠꯇꯌꯦ ꯄꯤꯅꯠ ꯕꯇꯔꯗꯨꯁꯨ ꯑꯣꯠꯇ ꯑꯣꯠꯀꯗꯕꯅꯦ
ꯑꯁ ꯍꯥꯎꯒꯗꯔꯣ
ꯃꯣꯏ ꯉꯁꯥꯏ ꯑꯩꯁꯦ ꯌꯦꯡꯉꯦꯕ ꯈꯪꯕ ꯈꯔ ꯊꯤꯖꯤꯜꯂꯦꯕ ꯑꯩꯅ ꯉꯁꯥꯏꯗꯦ ꯑꯣꯠ ꯆꯥꯕꯒꯤꯁꯦ ꯑꯗ ꯃꯣꯏꯅ ꯄꯤꯅꯠ ꯕꯇꯔ ꯇꯔ ꯌꯥꯝ ꯍꯥꯞꯇꯧ ꯅꯠꯇꯦ ꯃꯃꯤꯡꯗꯪꯒꯤ ꯈꯤꯇꯪ ꯈꯤꯇꯪ ꯍꯥꯞꯄꯩꯅꯦꯕ
ꯑꯗꯨꯗꯤ ꯀꯔꯝ ꯃꯥꯢꯏꯅ ꯇꯧꯗꯣꯏꯅꯣ ꯑꯗꯨꯗꯤ ꯍꯥꯏꯗꯤ ꯑꯃ
ꯃꯑꯣꯡꯗ ꯍꯥꯏꯔꯛꯀꯦꯁꯦ ꯇꯥꯎ ꯁꯨꯃꯥꯏꯅ ꯆꯥꯗꯣꯏꯅꯦꯕ ꯆꯥꯕꯁꯦ ꯅꯨꯡꯗꯥꯡꯁꯤꯗ ꯑꯣꯠ ꯅꯦ ꯑꯗꯒꯤ ꯁꯪꯒꯣꯝ ꯃꯍꯤꯅꯦ ꯑꯗꯩ ꯆꯤꯌꯥꯁꯤꯠꯅꯦ ꯑꯗꯨꯒꯩ ꯁꯦ ꯍꯥꯞꯄꯅꯤꯅꯅꯦ ꯊꯤꯠꯂꯝꯃꯅꯤ
ꯑꯃꯇ ꯍꯥꯏꯔꯛꯑꯣ ꯑꯣꯠꯁꯅꯦ ꯆꯤꯔꯥꯁꯤꯠꯅꯦ ꯁꯪꯒꯣꯝꯅꯦ ꯑꯗꯨꯒ ꯍꯥ ꯊꯤꯜꯂꯝꯃꯅꯤ ꯑꯗꯨꯒ ꯑ ꯑꯌꯨꯛ ꯆꯗꯣꯏꯕ ꯑꯗ ꯑꯩꯩꯅꯗꯤ ꯆꯤꯌꯥꯔ ꯁꯤꯠꯇꯣ ꯆꯤꯌꯥꯔ ꯁꯤꯠꯇꯣ ꯑꯣꯁꯀ ꯄꯨꯟꯅ ꯆꯥꯃꯤꯟꯅꯗꯣꯏꯔꯥ ꯍꯥꯏꯕ
ꯍꯣꯏ ꯍꯣꯏ ꯍꯣꯏ ꯄꯨꯟꯅ ꯄꯨꯟꯅ ꯑꯗꯨꯝ ꯊꯦꯠꯃꯤꯟꯅꯒꯗꯣꯏ
ꯑꯥ ꯑꯗꯨꯒ ꯑꯗꯨꯗꯨꯒ ꯑꯌꯨꯛꯇ ꯑꯌꯨꯛꯇ ꯆꯔꯥ ꯍꯦꯟꯗꯣꯢꯔꯕ
ꯎ ꯑꯌꯨꯛꯇ ꯆꯥꯔꯒ ꯑꯌꯨꯛ ꯆꯥꯔꯣꯏꯗꯣꯏꯕ ꯑꯗꯣ ꯅꯪꯅ ꯅꯨꯡꯗꯥꯡ ꯍꯦꯟꯒꯦ ꯍꯥꯏꯔꯒꯅ ꯑꯌꯨꯛꯇ ꯇꯤꯡꯉꯒ ꯅꯨꯡꯗꯥꯡ ꯆꯥ ꯇꯥꯔꯦꯅ
ꯑꯩꯗꯤ ꯅꯨꯡꯗꯥꯡ ꯑꯣꯏꯅ ꯍꯩꯅꯤꯡꯉꯦ ꯍꯥꯏꯗꯤꯅꯦ ꯎꯝ ꯅꯨꯡꯗꯥꯡ ꯍꯟꯕꯟꯅ ꯐꯩꯌꯦꯕ ꯑꯌꯨꯛꯇꯣ ꯑꯌꯨꯛꯇꯕꯨꯗꯤ ꯑꯌꯥꯝꯕ ꯍꯦꯟꯒꯠꯂꯤꯅꯦꯕ ꯑꯩꯈꯣꯏꯒꯤ ꯑꯩ ꯑꯌꯨꯛꯇ ꯑꯌꯥꯝꯕ ꯆꯔꯥ ꯍꯦꯜꯂꯦꯕ ꯅꯨꯡꯗꯥꯡ ꯆꯥꯏꯔꯤꯅꯦꯕ ꯈꯪꯕ ꯑꯗꯨꯁꯦ ꯅꯨꯡꯗꯥꯡ ꯆꯥꯕꯅꯤꯅ ꯀꯩꯝꯇ ꯀꯥꯟꯅꯗꯦ ꯍꯥꯏꯕ
ꯍꯣꯏ
ꯇꯨꯝꯕꯒ ꯍꯥꯏꯗꯤ ꯀꯩ ꯑꯗꯨ ꯃꯇꯨꯡꯗ ꯀꯩꯝ ꯆꯠꯇ꯭ꯔꯕꯅꯤꯅ ꯑꯗꯨꯝ ꯇꯨꯝꯕꯅꯤꯅ ꯑꯗꯨꯝ ꯋꯦꯠꯁꯨ ꯀꯌꯥ ꯇꯥꯕꯗꯣ ꯑꯣꯏꯗꯦꯕ ꯉꯣꯟꯗ
ꯎꯝ
ꯖꯤ ꯍꯣꯏꯗꯤ ꯑꯩ ꯍꯣꯁꯇꯦꯜ ꯂꯩꯔꯤꯗꯣ ꯑꯗꯨꯝ ꯑꯌꯨꯛ ꯑꯌꯥꯝꯕ ꯆꯔꯥ ꯍꯦꯜ ꯂꯥꯛꯇ꯭ꯔꯣ
ꯎꯝ
ꯅ ꯅꯣꯏꯒ ꯑꯆꯥꯄꯣꯠ ꯆꯥꯔ ꯆꯥꯢ ꯆꯥꯗ꯭ꯔꯒꯅ ꯍꯜꯂꯛꯑꯒ ꯍꯣꯁꯇꯦꯜꯗ ꯀꯩ ꯀꯩꯅꯣ ꯈꯔ ꯆꯥꯕ ꯅꯠꯇꯅ ꯑꯗꯨ ꯑꯁ ꯈꯪꯗꯦ ꯑꯗꯣ ꯑꯩ ꯅꯨꯡꯗꯥꯡ ꯑꯗꯣ ꯍꯧꯖꯤꯛ ꯑꯩꯅ ꯆꯥꯔꯤꯗꯣ ꯑꯩꯁꯨ ꯑꯌꯨꯛꯇꯒ ꯗꯥꯏꯔꯦꯛ ꯃꯣꯔꯣꯛ ꯆꯥꯁꯤꯟꯕ ꯇꯟꯕꯒꯤ ꯑꯌꯨꯛꯇꯣ ꯁꯪꯒꯣꯝ ꯊꯤꯠꯂ ꯆꯥꯔ ꯄꯨꯛꯁꯦ ꯈꯔ ꯏꯪꯍꯟꯗ꯭ꯔꯗꯤ ꯑꯩꯗꯤ ꯃꯣꯔꯣꯛ ꯇꯛ ꯆꯥꯁꯤꯟꯕꯗ ꯄꯨꯛ ꯆꯥꯛꯈꯥꯎꯁꯦ ꯕꯪꯂꯥꯎ ꯁꯥꯒꯠꯂꯦ ꯅꯨꯡꯉꯥꯏꯇꯦ ꯍꯥꯏꯕ ꯑꯗꯨꯗꯨꯅ ꯑꯣꯠ ꯆꯥꯕꯗꯣ ꯈꯔ ꯈꯥꯡꯉꯦꯕ ꯄꯨꯡꯁꯦ ꯌꯥꯝ ꯀꯨꯏꯅꯗꯤ ꯆꯠꯇꯦꯕ ꯈꯪꯕ꯭ꯔꯥ ꯃꯥꯁꯦ
ꯎꯝ ꯎꯝ
ꯈꯔ ꯌꯥꯝ ꯆꯥꯁꯤꯟꯕꯅ ꯈꯔ ꯀꯨꯏꯅ ꯆꯠꯂꯦꯀꯣ ꯈꯔ ꯌꯥꯝ ꯊꯦꯠꯂꯒꯅ ꯈꯔ ꯀꯨꯏꯅ ꯆꯠꯂꯦ ꯑꯗꯨꯒ ꯈꯔ ꯑꯗꯨꯝ ꯈꯔ ꯈꯤꯇꯪ ꯆꯥꯔꯒꯅ ꯈꯤꯇꯪ ꯆꯠꯂꯦ ꯂꯐꯨ ꯢꯒ ꯆꯥꯔꯒꯗꯤ ꯑꯁꯣꯝ ꯀꯩꯅꯣ ꯀꯨꯏꯅ ꯆꯠꯂꯦ
ꯎꯝ ꯍꯧꯖꯤꯛꯀꯤ ꯑꯗꯨꯒꯨꯝꯕ ꯑꯣꯠꯁꯇꯨꯅꯅꯦ
ꯑꯥ
ꯀꯩꯅꯣꯒꯤ ꯕ꯭ꯔꯦꯛꯐꯥꯁꯀꯤꯗꯃꯛꯇꯅꯦꯕ ꯑꯗꯨꯗꯨꯅ ꯅꯠꯇ꯭ꯔꯥ
ꯎꯝ
ꯍꯥꯏꯗꯤ ꯊꯕꯛ ꯃꯌꯥꯝꯅ ꯍꯥꯏꯗꯤ ꯃꯌꯥꯝ ꯖꯟ ꯖꯥꯟ ꯁꯤꯟ ꯉꯝꯗꯕ ꯀꯥꯡꯕꯨꯒꯤꯅꯦꯕ ꯑꯖꯤ ꯀꯤ ꯔꯣꯂꯔ ꯑꯣꯠꯁ ꯍꯥꯏꯗꯨꯅ ꯈꯔ ꯀꯨꯏꯅ ꯆꯠꯂꯦ ꯍꯥꯏꯌꯦꯕ ꯑꯗꯨꯗꯨꯅꯅꯦ ꯑꯩꯅ ꯍꯥꯏꯔꯤꯗꯣ
ꯑꯩꯗꯤ ꯅꯍꯥꯟꯗꯁꯨ ꯅꯍꯥꯟꯗꯁꯨ ꯑꯃ ꯂꯩꯕꯩ ꯂꯩꯍꯧꯔꯤꯗꯨꯅꯦ ꯄꯦꯀꯦꯠ ꯂꯪꯀꯥꯏꯕ ꯌꯣꯜꯍꯧꯗ꯭ꯔꯦ
ꯍꯣꯏ ꯑꯗꯨꯅ ꯑꯌꯨꯛꯇ ꯆꯥꯔꯣ
ꯑꯣ ꯑꯗꯨ ꯑꯩꯒꯤ ꯑꯣꯠꯁꯇꯣ ꯌꯦꯡꯉꯣ ꯀꯔꯝꯕ ꯑꯩ ꯅꯍꯥꯟ ꯑꯣꯠꯁꯇꯣ ꯀꯔꯝꯕ ꯑꯣꯏꯗꯣꯏꯅꯣ ꯑꯗꯨꯗꯣ ꯀꯩꯅꯣꯒꯤ ꯃꯣꯏ ꯃ ꯆꯨꯝꯅꯩꯗꯣ ꯑꯣꯏꯗꯣꯏ ꯅꯠꯇ꯭ꯔꯣ ꯔꯣꯂꯔ ꯅꯠꯇꯦ
ꯔꯣꯂꯔꯗꯨꯗꯤꯅꯦ ꯔꯣꯂꯔꯗꯨꯗꯤ ꯆꯞꯈꯥꯏꯗꯦꯕ ꯆꯞꯈꯥꯏꯗꯕꯤꯗ ꯈ ꯑꯗꯨꯝ ꯈꯔ ꯈꯔꯗꯤ ꯆꯞꯈꯥꯔꯀꯥꯟꯗ ꯌꯥꯝꯅ ꯃꯐꯣꯟ ꯇꯥꯗꯕꯤ ꯀꯥꯡꯕꯨꯅꯦꯕ ꯑꯗꯨꯗꯨꯒꯤꯅꯦꯕ ꯀꯨꯏꯟ ꯆꯪꯉꯤꯗꯣ
ꯑꯗꯨꯅ ꯅꯨꯡꯗꯥꯡ ꯆꯥꯔꯕ
ꯑꯥ ꯊꯣꯡ ꯊꯣꯡꯉꯒ ꯆꯥꯒꯦ ꯍꯥꯏꯔꯒꯅ ꯃꯩ ꯆꯪꯍꯜꯂꯒ ꯆꯥꯒꯦ ꯍꯥꯏꯔꯒꯅ ꯃꯩꯗꯣ ꯑꯗꯨꯝ ꯃꯤꯅꯤꯠ ꯇꯔꯥ ꯇꯔꯥꯉꯥꯃꯨꯛ ꯂꯣꯟꯗꯣꯏꯕ
ꯑꯩ ꯂꯣꯜꯂꯅꯤ ꯁꯪꯒꯣꯝꯗꯣꯝꯗꯣ ꯁꯪꯒꯣꯝ ꯍꯥꯞꯇ꯭ꯔꯤꯉꯩꯗ ꯑꯣꯠꯁꯇꯣ ꯉꯥꯛꯇꯪ ꯂꯣꯜꯂꯅꯤ ꯁꯪꯒꯣꯝ ꯍꯥꯞꯆꯤꯜꯂꯅ ꯁꯥꯔꯤꯉꯩꯗ ꯑꯗꯨꯗꯨꯒ ꯆꯅ ꯆꯥꯔ ꯑꯗꯣ ꯅꯨꯡꯗꯥꯡ ꯅꯨꯡꯗꯥꯡꯗꯣ ꯍꯥꯟ ꯆꯥꯔꯅꯤ ꯑꯗꯨꯒ ꯑꯌꯨꯛꯇꯅ ꯆꯥꯛ ꯈꯔ ꯈꯔ ꯆꯥꯔꯁꯨꯀꯣ
ꯎꯝ ꯑꯗꯨꯃꯥꯏꯅ ꯆꯥꯔꯁꯨ ꯗꯥꯢ ꯑꯗꯨꯝ ꯇꯤꯡꯗ꯭ꯔꯁꯨ ꯂꯣꯟꯕ ꯌꯥꯏꯑꯕ
ꯀꯅꯤ ꯍꯥꯏꯕ ꯍꯥꯢꯗꯤ ꯈꯤꯇꯪ ꯆꯥꯅꯤꯡꯉꯛꯄ ꯐꯥꯎꯔꯛꯀꯅꯤ ꯑꯩꯗꯣ ꯍꯥꯏꯗꯤ ꯃꯤꯅ ꯑꯗꯨꯝ ꯃꯣꯏꯅꯁꯨ ꯌꯦꯟꯖꯥꯡ ꯍꯟꯖꯥꯡꯒꯗꯣ ꯃꯣꯏꯅ ꯥꯆꯥꯛ ꯍꯦꯟꯖꯥꯡ ꯑꯍꯥꯎꯕ ꯆꯥꯖꯦ ꯍꯥꯢꯔꯒ ꯑꯩ ꯗꯥꯏꯠ ꯇꯧꯔꯤ ꯆꯥꯔꯣꯢꯒꯦ ꯍꯥꯏꯔꯗꯤ ꯐꯖ ꯐꯖꯗꯦ ꯍꯥꯏꯕ ꯑꯁꯦꯡꯕꯩꯅꯦ ꯐꯖꯗꯦꯉꯣ ꯍꯥꯢꯕ ꯌꯨꯝꯗ ꯂꯩꯔꯒ ꯇꯧꯕꯗꯤ ꯉꯝꯃꯦꯕ ꯌꯨꯝꯗꯗꯤ ꯏꯃꯥ ꯑꯩ ꯄꯆꯥꯛ ꯆꯥꯔꯔꯣꯏꯒꯦ ꯉꯁꯤꯗꯤꯅ ꯍꯥꯏꯔꯒ ꯑꯗꯨꯝ ꯂꯩꯊꯣꯛꯈ꯭ꯔꯁꯨ ꯉꯝꯃꯦꯕ
ꯎꯝ ꯑꯗꯣ ꯍꯤꯟꯖꯥꯡ ꯑꯍꯥꯎꯕꯁꯤꯗꯤ ꯅꯨꯡꯗꯥꯡꯅ ꯑꯅꯝꯕ ꯆꯥꯒꯟꯕꯅꯦ
ꯆꯥꯛꯒꯜꯂꯦ ꯑ ꯑ ꯑꯗꯨꯅꯁꯨ ꯕꯦꯔꯥꯗꯤ ꯀꯥꯕ ꯍꯥꯏꯗꯤ ꯑꯗꯣ ꯑꯩꯅ ꯑ ꯑ ꯑꯩꯈꯣꯏꯒꯤꯗꯤ ꯑꯩꯅꯃꯨꯛ ꯑꯥ ꯂꯩꯖ꯭ꯔꯒꯗꯤ ꯑꯩꯗꯣ ꯑꯌꯨꯛꯇ ꯆꯥꯒꯦ ꯍꯥꯏꯁꯨ ꯉꯝꯃꯤꯗꯅ ꯑꯃꯨꯛ
ꯎꯝ ꯎꯝ
ꯑꯗꯣ ꯑꯌꯨꯛ ꯉꯟꯇꯥ ꯊꯣꯛꯄꯗꯣ ꯇꯟꯕꯩꯅꯦ ꯅꯨꯡꯗꯥꯡꯗ ꯅꯨꯡꯗꯥꯡ ꯋꯥꯔꯝꯗ ꯋꯥꯛꯀꯤꯡ ꯑꯣꯏꯅ ꯊꯣꯛꯎꯔ ꯑꯗꯨꯝ ꯆꯥꯕ ꯋꯥꯅꯤꯗ ꯑꯥ ꯑꯗꯨ ꯍꯥꯏꯔꯒꯅꯦ ꯀꯣꯏꯁꯟ ꯊꯥꯔꯛꯑꯕꯅꯦꯀꯣ
ꯊꯥꯔꯣ ꯌꯦꯡꯒꯦ
ꯍꯣꯏ ꯍꯣꯏ ꯊꯥꯔꯛꯀꯦ ꯉꯁꯥꯏ ꯊꯥꯔꯛꯄꯅꯦ ꯃꯥ ꯍꯥꯏꯅꯤ ꯀꯣꯏꯁꯟꯗꯣ ꯃꯤꯉꯣꯟꯗ ꯄꯪꯕ ꯄꯤꯊꯣꯛꯀ ꯅꯣ ꯐꯪꯅꯗꯕꯅꯤ ꯅꯣꯏ ꯃꯤ ꯃꯌꯥꯝ ꯈꯪꯉꯗꯤ ꯅꯣꯏ ꯅꯣꯏ ꯈꯤꯇꯪꯅꯦ ꯈꯟꯗꯣꯏꯗꯣ ꯅꯣꯢ ꯐꯪꯖꯔꯣꯏ ꯀꯥꯏꯅ ꯑꯩꯈꯣꯏꯗ
ꯏꯁ ꯃꯥꯏꯗꯣ ꯍꯪꯉꯛꯑꯗ꯭ꯔꯕ ꯍꯦꯛꯇ
ꯍꯥꯏꯔꯕꯅꯦ ꯍꯣꯏ ꯍꯣꯏ ꯑꯗꯨꯗꯤ ꯑꯩ ꯎꯝ ꯈꯣꯏ ꯈꯣꯢ ꯈꯔ ꯈꯛꯇꯪꯗ ꯄꯤꯊꯣꯛꯑꯒꯦ ꯌꯦꯟꯊꯣꯛꯅꯔꯒꯦ
ꯎꯝ ꯐꯔꯦ ꯑꯗꯨꯅ ꯑꯩꯈꯣꯏ ꯈꯔ ꯈꯛꯇꯅꯦ ꯍꯥꯏꯔ ꯑꯗꯨ ꯍꯥꯏꯔꯒ ꯃꯥꯅ ꯍꯥꯏꯈꯤꯕꯗꯣ ꯁꯣꯏꯕ ꯌꯥꯔꯣꯏ ꯍꯥꯏꯌꯣ
ꯑꯥ ꯑꯗꯨꯕꯨꯗꯤ ꯑꯩꯅ ꯍꯥꯏ ꯃꯥ ꯁꯣꯏꯔꯣꯏ ꯁꯣꯏꯔꯣꯢ ꯁꯣꯏꯔꯣꯏ ꯌꯥꯅꯤꯗꯅꯤ ꯃꯥ
ꯎꯝ ꯌꯥꯅꯤꯗꯅꯤ ꯃꯥ ꯉꯥꯡꯛꯇꯣꯏꯁꯤ ꯈꯪꯉꯤ
ꯍꯥꯏꯕꯅꯦ ꯑꯩꯅꯁꯨ ꯑꯗꯨ ꯍꯥꯏꯕꯅꯦ
ꯎꯝ
ꯌꯥꯅꯤ ꯇꯅꯦ ꯑꯗꯨꯅꯤ
ꯑꯦ ꯑꯗꯨꯗꯤ ꯑꯩꯅ ꯇꯧꯔꯛꯇꯥꯏꯅꯦ ꯀꯣꯜꯁꯦ
ꯎꯝ ꯎꯝ
ꯑꯣ ꯊꯝꯃꯒꯦꯀꯣ ꯊꯃꯦ ꯊꯃꯦ